ꯅꯨꯡꯉꯥꯏꯔꯤ
ꯅꯨꯡꯉꯥꯏꯔꯤꯌꯦ
ꯀꯩꯅꯣꯀꯣ ꯑꯩ ꯒ꯭ꯌꯥꯟ ꯇꯥꯗꯦ
ꯅꯪ ꯀꯔꯤ ꯇꯧꯔꯤꯕ꯭ꯔꯣ
ꯍꯧꯖꯤꯛꯁꯦ ꯐꯦꯟꯗ ꯐꯝꯃꯒ ꯂꯩꯔꯤ
ꯑꯁ ꯁꯥꯕꯅꯦꯀꯣ ꯑꯗꯨꯒꯤꯅꯦ ꯁꯥꯃꯟꯕꯒꯤꯅꯦ
ꯁꯥꯏꯅꯦ ꯉꯁꯤꯁꯦ ꯁꯥꯏ ꯀꯩꯅꯣ
ꯑꯗꯨꯅꯦ ꯅꯍꯥꯟꯈꯩꯗꯤ ꯅꯣꯡꯃꯪꯗꯅꯀꯣ ꯑꯩꯗꯤ ꯅꯍꯥꯟ ꯑꯩꯈꯣꯏ ꯀꯣꯏ ꯆꯠꯄ ꯅꯨꯃꯤꯠꯇꯅꯦ ꯅꯣꯡ ꯇꯥꯕꯗꯣ ꯑꯩ ꯌꯥꯝ ꯁꯥꯎꯅꯤꯡꯉꯦ ꯉꯁꯤꯒꯨꯝꯕ ꯅꯨꯃꯤꯠ ꯑꯣꯏꯔꯝꯗꯤ ꯌꯥꯝ ꯍꯔꯥꯎꯒꯗ
ꯑꯗꯨꯅꯦ ꯑꯁ ꯅꯣꯏꯗꯣ ꯑꯗꯨ ꯅꯨꯃꯤꯠꯇꯣ ꯑꯩꯁꯨ ꯅꯣꯏ ꯐꯣꯇꯣ ꯏꯁ ꯇꯁꯌꯦꯡꯉꯥꯒ ꯀꯔꯤꯅꯣ ꯋꯦꯗꯔꯁꯤꯒꯅ ꯍꯥꯏꯔꯤꯅꯦ
ꯎꯝ
ꯉꯥꯏꯈꯣꯕ ꯑꯩꯁꯦ ꯉꯥꯛꯑꯦ ꯍꯥꯏꯕ ꯀꯃꯥꯏꯅ
ꯅꯪ ꯉꯁꯥꯏ ꯍꯥꯏꯔꯛꯄꯗꯣ ꯌꯥꯗꯦ ꯍꯥꯏꯔꯒ ꯀꯃꯥꯏꯅ ꯑꯃꯨꯛꯀ
ꯑꯗꯣ ꯎꯝ ꯇꯧꯕ ꯌꯥꯗꯕꯩ ꯑꯣꯏꯔꯝꯅꯤ ꯃꯥꯅ ꯃꯥꯗꯨ ꯑꯗꯨ ꯊꯕꯛꯇꯣ ꯇꯧꯕ ꯌꯥꯗꯕ ꯑꯣꯏꯔꯝꯒꯅꯦꯕ
ꯍꯣꯏ ꯍꯣꯏ ꯑꯣꯏꯔꯝꯅꯤ ꯑꯣꯏꯔꯝꯃꯤ ꯅꯪꯗꯤ ꯍꯧꯖꯤꯛ ꯀꯩꯗꯧꯏꯕ
ꯉꯛꯏꯀꯣ
ꯎꯝ ꯉꯥꯛꯑꯦ ꯑꯩꯁꯨꯅꯤ ꯉꯛ ꯍꯗꯣ ꯅꯪ ꯀꯩꯗꯧꯏꯤꯅꯣ ꯍꯧꯖꯤꯛꯇꯤ ꯑꯗꯨꯝ ꯏꯆꯦ ꯑꯃꯒ ꯂꯩ ꯑꯣ ꯑꯣ ꯆꯥꯛꯆꯥꯔꯕꯣ
ꯎꯝ ꯆꯥꯔꯦ
ꯆꯥꯛꯇꯤ ꯆꯥꯔꯕꯣ ꯀꯩ ꯌꯦꯟꯁꯥꯡ ꯆꯥꯒꯦ
ꯆꯥꯔꯦ ꯆꯥꯛ ꯆꯥꯔꯦ ꯎꯝ ꯁꯧꯒ꯭ꯔꯤꯅꯦ ꯍꯋꯥꯏ ꯉꯧꯕꯗꯣ ꯍꯋꯥꯏ ꯃꯆꯔꯗꯣ ꯁꯧꯒ꯭ꯔꯤ
ꯍꯥꯎꯏꯅꯦ
ꯍꯋꯥꯏ ꯃꯠꯇꯔꯅꯦ ꯍꯋꯥꯏ ꯃꯇꯔ ꯉꯧꯕꯗꯣ ꯀꯦꯂꯤꯆꯅꯥꯒꯤ ꯇꯥꯏꯞꯇ ꯇꯧꯕꯗꯣ ꯑꯗꯨ ꯇꯧꯔꯦ ꯑꯗꯨꯒ ꯆꯥꯔꯦ ꯉꯁꯤꯗꯤ ꯅꯪꯗꯤ ꯆꯥꯈ꯭ꯔꯕ꯭ꯔꯣ
ꯑꯩꯗꯤ ꯇꯟ ꯆꯥꯏ
ꯍꯧ ꯑꯦ
ꯎꯝ ꯅꯪ ꯍꯧꯖꯤꯛ ꯀꯗꯥꯏꯗꯅꯣ ꯊꯕꯛꯇꯔꯣ
ꯑꯩꯁꯨ ꯎꯝ ꯊꯕꯛꯇ ꯊꯕꯛ ꯃꯐꯝꯗ ꯂꯩ ꯑꯦ ꯑꯗꯣ ꯍꯣꯏ
ꯎꯝ ꯎꯝ ꯎꯝ
ꯐꯖꯅ ꯇꯥꯗꯕ꯭ꯔꯣ
ꯍꯥꯏꯅꯦ ꯀꯔꯤ ꯍꯥꯏꯕꯥ ꯇꯥꯏ ꯇꯥꯏ
ꯂꯧ ꯆꯠꯁꯦ
ꯇꯥꯏꯌꯦ ꯅꯪꯗꯤ ꯇꯥꯗꯕ꯭ꯔꯣ
ꯇꯥꯏꯌꯦ ꯇꯥꯗꯕ꯭ꯔꯥ ꯂꯧ ꯂꯧ ꯆꯠꯁꯤꯔꯣ ꯑꯩꯈꯣꯏꯒꯤ ꯂꯧ ꯆꯠꯁꯦ
ꯀꯗꯥꯏꯗꯅꯣ ꯑꯗꯨꯅ
ꯑꯩꯈꯣꯏꯒꯤ ꯂꯧ ꯆꯠꯁꯦ ꯍꯥꯏꯕ ꯑꯩꯈꯣꯏꯒꯤ ꯎꯝ ꯄ꯭ꯂꯦꯟ ꯅꯠꯇꯕ ꯍꯤꯜꯁ ꯑꯦꯔꯤꯌꯥꯗꯅꯦ ꯁꯨꯕ ꯆꯠꯇꯣꯏꯅꯦ ꯊꯕꯤꯒꯨꯝꯕ ꯍꯦꯛꯄ ꯆꯠꯁꯦ ꯑꯗꯨ ꯅꯪ ꯆꯤꯡꯒꯨꯝ ꯆꯥꯕ ꯅꯠꯇ꯭ꯔꯣ
ꯆꯥꯏꯗꯥ
ꯍꯥꯥ ꯍꯥꯥ
ꯑꯩ ꯆꯥꯏꯌꯦ ꯆꯥꯏꯌꯦ
ꯑꯁ ꯆꯤꯡꯒꯨꯝꯒꯨꯝꯕ ꯊꯤꯕ ꯆꯠꯄ ꯌꯥꯔꯦꯅꯦ ꯅꯪ ꯂꯥꯛꯄ ꯌꯥꯔꯗꯤ ꯂꯥꯛꯈ꯭ꯔꯣꯅꯪ
ꯑꯗꯨꯗꯣ ꯎꯝ ꯆꯠꯇꯠꯇꯤ ꯆꯠꯄ ꯌꯥꯒꯗ꯭ꯔꯣ ꯍꯥꯏꯕꯅꯤ
ꯎꯝ꯫
ꯆꯠꯇꯤ ꯆꯞꯄ ꯌꯥꯒꯦꯌꯥ
ꯂꯧ-ꯕꯨꯛꯇ ꯑꯣꯏꯅ ꯆꯥꯔꯒꯀꯣ ꯆꯥꯛ ꯄꯨꯔꯒ ꯂꯧ-ꯕꯨꯛꯇ ꯑꯣꯏꯅ ꯆꯥꯔꯒ ꯂꯩꯒꯗꯕ
ꯎꯝ ꯇꯥꯕ꯭ꯔꫭ
ꯍꯣꯏ꯫
ꯇꯥꯗꯕ꯭ꯔꯣ
ꯇꯥꯗꯕ꯭ꯔꯣ ꯑꯩ ꯇꯥꯏꯌꯦ
ꯑꯩꯁꯨ ꯇꯥꯏꯌꯦ
ꯀ꯭ꯔꯤꯅꯔꯀꯣ ꯑꯗꫭ
ꯌꯦ ꯇꯥꯏꯌꯦ
ꯑꯩꯗꯤ ꯆꯥꯛ ꯆꯥꯕ ꯂꯣꯏꯈ꯭ꯔꯕꯒꯤ ꯑꯃꯨꯛ ꯇꯨꯝꯅꯤꯡꯉꯛꯄꯗꯣ
ꯎꯝ ꯇꯧꯔꯝꯅꯤ ꯈꯪꯉꯦ ꯅꯨꯡꯁꯥꯁꯨ ꯁꯥꯕꯒꯤꯅꯦ ꯑꯗꯨꯗꯣ ꯑꯃꯨꯛꯀ
ꯎꯝ꯫
ꯉꯁꯤ ꯋꯦꯗ꯭ꯔꯁꯤꯀꯣ ꯅꯨꯡꯁꯥꯗꯣ ꯁꯥꯏꯌꯦꯕ
ꯎꯝ ꯑꯗꯨꯅꯦ
ꯑꯗꯨꯗꯣ ꯅꯪꯅ ꯂꯧ ꯆꯠ
ꯂꯧꯔꯈ꯭ꯔꯦ ꯎꯝ
ꯇꯥꯕ꯭ꯔꯣ ꯂꯧ ꯆꯠꯁꯦ ꯍꯥꯏꯕꯗꯣ ꯑꯗꯨꯗꯣ ꯑꯗꯨꯗꯣ ꯀꯗꯥꯏꯗꯅꯣ ꯀꯗꯥꯏꯗꯅꯣ
ꯑꯥ ꯈꯨꯟꯗꯅꯦꯅ
ꯑꯣ ꯑꯩꯈꯣꯏ ꯈꯨꯟꯗꯔꯥ
ꯈꯨꯟꯗꯅꯦ ꯎꯝ
ꯑꯗꯣ ꯆꯠꯇꯤ ꯆꯠꯄ ꯌꯥꯒꯗꯣꯅꯦ
ꯌꯥꯒꯅꯤꯗ
ꯎꯝ ꯆꯠꯄ ꯌꯥꯔꯗꯤ ꯌꯦꯡꯁꯦ ꯍꯣꯏ ꯆꯠꯁꯦ ꯑꯩꯁꯨ ꯆꯠꯅꯤꯡꯉꯦ ꯎꯝ ꯎꯝ
ꯑꯗꯨꯅꯤ
ꯑꯩꯁꯨ ꯆꯠꯅꯤꯡꯉꯦ
ꯑꯩꯗꯤ ꯇꯨꯝꯅꯤꯡꯈ꯭ꯔꯦ ꯀꯃꯥꯏꯅ ꯇꯧꯒꯅꯤ ꯁꯤꯗꯤ ꯑꯦꯄꯇꯥꯏꯠꯁꯦ ꯐꯃꯟꯗꯅꯀꯣ ꯌꯥꯗꯦ ꯍꯥꯏꯕ ꯇꯨꯝꯅꯤꯡꯈ꯭ꯔꯦ ꯍꯥꯏꯕ ꯑꯃꯨꯛ ꯇꯥꯕ꯭ꯔꯥ
ꯇꯥꯕ꯭ꯔꯥ
ꯍꯥꯥ ꯀꯔꯤ ꯍꯥꯏꯕ꯭ꯔꯣ ꯅꯪꯒꯤ ꯅꯦꯠꯋꯥꯛꯁꯤ ꯌꯥꯝ ꯅꯨꯡꯉꯥꯏꯇꯕ ꯃꯥꯜꯂꯦꯗ ꯑꯩꯒꯤ ꯅꯦꯠꯋꯥꯛꯅꯔꯥ ꯈꯪꯗꯦ ꯑꯣ ꯃꯥꯏ ꯒꫭꯠ ꯍꯜꯂꯣ ꯍꯜꯂꯣ ꯇꯥꯗꯕ꯭ꯔꯣ ꯍꯜꯂꫭ ꯍꯜꯂꯣ